ꯍꯜꯂꯣ ꯇꯥꯕ꯭ꯔꯣ
ꯑꯣ ꯍꯣ
ꯇꯥꯕꯔꯣ ꯀꯩꯗꯧꯔꯤꯅꯣ
ꯑꯞ ꯀꯔꯤꯁꯨ ꯇꯧꯗꯦ ꯑꯩꯗꯤ ꯀꯔꯤꯁꯨ ꯇꯧꯔꯤꯌꯦ ꯅꯪꯗꯤ
ꯑꯁ ꯑꯗꯨꯝ ꯐꯃꯨꯡꯗ ꯇꯨꯝꯃꯒ ꯂꯩꯗ ꯕꯣꯜ ꯌꯦꯔꯒꯀꯣ
ꯑꯣ
ꯅꯣꯏꯗꯤ ꯒꯣꯜ ꯌꯦꯡꯗ꯭ꯔꯣ
ꯑꯩꯁꯨ ꯕꯣꯜ ꯌꯦꯡꯒꯦꯅ ꯉꯥꯏꯔꯤꯕꯅꯤꯅꯦ
ꯑꯣ ꯅꯪ ꯀꯩꯅꯣ ꯑꯦꯌꯔꯄꯤꯁ ꯍꯥꯞꯄ꯭ꯔꯥ
ꯑꯧ ꯍꯥꯞꯄꯦ
ꯑꯁ ꯑꯦꯌꯔꯄꯤꯁꯇꯣ ꯍꯥꯞꯀꯅꯅꯦ ꯌꯥꯔꯣꯏ ꯅꯪꯒꯤ ꯀꯩꯅꯣ ꯃꯈꯣꯟꯗꯣ ꯀꯩꯅꯣꯝ ꯊꯣꯛꯑꯦꯕ
ꯍꯥꯐꯇꯔꯦꯗ ꯍꯧꯖꯤꯛꯇ ꯑꯩꯗꯨꯣ ꯉꯁꯥꯏ ꯂꯧꯊꯣꯛꯄ ꯀꯥꯎꯔꯕ ꯏꯁꯩ ꯇꯥꯔꯒ ꯂꯩꯕꯗꯣ
ꯑꯥ ꯑꯥ ꯑꯥ ꯀꯩ ꯌꯦꯟꯁꯥꯡ ꯆꯥꯔꯦ ꯉꯁꯤꯗꯤ
ꯑꯩꯗꯤ ꯄꯤꯁ ꯊꯧꯕ ꯉꯥ ꯉꯥ ꯊꯣꯡꯕ ꯅꯪꯗꯤ
ꯍꯥꯎꯔꯅꯤꯅꯦ ꯑꯩꯗꯤ ꯑꯣꯛꯁꯥ ꯁꯥꯏꯗ
ꯌꯦꯁ ꯅꯪꯗꯤ ꯑꯣꯛ ꯀꯆꯥꯏꯅꯦ
ꯑꯩ ꯅꯪꯁꯨ ꯑꯍꯥꯎꯕ ꯏꯟꯁꯥꯡꯅꯤꯅꯦ ꯉꯥ ꯀꯅꯥꯅ ꯊꯣꯡꯕ꯭ꯔꯥ
ꯑꯩꯈꯣꯏꯗꯤ ꯉꯁꯤ ꯏꯅꯦꯗꯣ ꯊꯕꯛ ꯑꯃ ꯆꯠꯄ ꯑꯗꯣ ꯃꯥꯒꯤ ꯊꯕꯛ ꯃꯐꯝꯗꯒꯤꯅꯦꯅ ꯉꯥ
ꯍ
ꯂꯩꯔꯛꯄꯗꯣ ꯑꯗꯨ ꯃꯥꯅ ꯊꯣꯡꯉꯕꯅꯦꯗ ꯑꯩꯗꯤ ꯊꯣꯡꯗꯦ
ꯅꯪꯗꯤ ꯊꯣꯡꯕ ꯍꯩꯕ꯭ꯔꯥ
ꯏꯁ ꯊꯣꯛꯃ ꯍꯩꯕ꯭ꯔꯣꯌꯦ ꯑꯩꯈꯣꯏꯁꯦ ꯄ꯭ꯔꯣꯅꯤ ꯀꯩꯅꯣ
ꯍꯣꯏ ꯑꯗꯨꯝ ꯍꯥꯏꯕꯗꯤ ꯁꯨꯝ ꯍꯪꯕꯅꯤꯗ ꯅꯉꯣꯟꯗ ꯍꯩ ꯇꯦ ꯍꯥꯏꯕꯗꯣ ꯑꯗꯨꯝ ꯈꯟꯕ ꯅꯠꯇꯦ ꯑꯩꯁꯨ ꯑꯃꯔꯛ ꯊꯣꯡꯔꯒ ꯊꯤꯕꯤꯌꯨꯅꯤ ꯑꯩꯒꯤꯁꯨ
ꯍꯣꯏꯅꯦ ꯑꯗꯨꯁꯨ ꯌꯥꯕ ꯄꯣꯠꯅꯤ ꯑꯗꯣ ꯊꯣꯡꯕꯤꯌꯨ ꯍꯥꯏꯔꯗꯤ ꯅꯪ ꯅꯪ ꯂꯩꯔꯛꯀꯗꯕ
ꯍꯣꯏ ꯂꯩꯕꯤꯒꯦ ꯂꯩꯕꯤꯒꯦ ꯅꯪ ꯀꯥꯏꯗ ꯀꯥꯏꯗ ꯂꯩꯌꯦꯅ
ꯑꯩꯗꯤ ꯌꯨꯝꯗ ꯂꯩꯅꯦ
ꯌꯗ ꯀꯗꯋꯥꯏ ꯀꯔꯤꯔꯣꯝꯗ ꯇꯝꯄꯥꯛꯇꯔ ꯅꯠꯇ꯭ꯔꯒ ꯆꯤꯡꯗꯔ
ꯑꯩꯗꯤ ꯇꯝꯄꯥꯛꯇ ꯂꯩꯌꯦ
ꯑ ꯈꯜꯇ
ꯎꯟꯗ ꯈꯨꯟꯅ ꯆꯤꯡꯗ
ꯑꯣ ꯆꯤꯡ ꯍꯥꯏꯁꯦ ꯇ ꯇꯤ ꯑꯦꯝ ꯑꯦꯜꯗꯔꯣ
ꯀꯗꯥꯏꯗꯒꯤ ꯇꯤ ꯑꯦꯝ ꯑꯦꯜꯔꯗ ꯑꯩꯗꯤ ꯑꯥꯏ ꯑꯦꯝ ꯄꯤ ꯑꯥꯏ ꯑꯦꯝ ꯄꯤꯗꯩ
ꯑꯥꯏ ꯑꯦꯝ ꯄꯤ ꯏꯝꯐꯥꯜ ꯔꯣꯜ
ꯅꯪꯁꯨꯨꯝ ꯋꯥꯕꯦꯔꯥꯅꯤꯍꯦ
ꯀꯩꯁꯨ ꯇꯧꯔꯦ ꯑꯗꯨꯕꯨꯗꯤ ꯀꯩꯁꯨ ꯇꯧꯗꯕꯅꯦ
ꯏꯝꯐꯥꯜ
ꯇꯝꯄꯥꯛꯗꯤ ꯑꯥꯏ ꯑꯦꯝ ꯑꯦꯦꯝꯅꯦ ꯑꯗꯨ ꯅꯪꯅ ꯆꯤꯡꯗꯅꯦ ꯍꯥꯏꯔꯒ ꯌꯨꯝ ꯑ ꯑꯁ ꯈꯨꯜꯗꯣ ꯈꯨꯔꯗꯨ ꯀꯥꯏꯗꯅꯣ ꯍꯥꯏꯕꯅꯤꯗ ꯄꯔꯃꯅꯦꯟꯒꯤꯗ
ꯄꯔꯃꯤꯅꯦꯟ ꯏꯗꯨ ꯀꯩꯅꯣ ꯌꯧꯗꯕꯅꯦ ꯇꯤ ꯑꯦꯝ ꯑꯦꯜ ꯌꯧꯍꯧꯗꯦꯗ
ꯇꯤ ꯑꯦꯝ ꯑꯦꯜ ꯌꯥꯎꯗꯦ ꯔꯦꯜꯋꯦ ꯏꯁꯇꯦꯁꯟꯗꯣ ꯍꯦꯟꯕ꯭ꯔꯥ
ꯑꯗꯨꯁꯨ ꯌꯥꯎꯗꯦ
ꯑꯗꯨꯗꯤ ꯑꯦꯜ ꯁꯤ ꯂꯣꯡ ꯆꯨꯝ
ꯅꯣ ꯅꯠꯇꯦ ꯅꯪ ꯀꯩꯅꯣ ꯈꯪꯕ꯭ꯔꯥ ꯎꯝ ꯑ ꯀꯦ
ꯦ ꯀꯖꯦ
ꯑꯦꯦ ꯎꯝ ꯀꯦ ꯑꯦꯜ ꯈꯪꯕ꯭ꯔ ꯀꯦ ꯑꯦꯜ
ꯀꯦ ꯑꯦꯁ ꯀꯦ ꯑꯦꯁꯦ ꯑꯁ ꯅꯤꯡꯁꯤꯡꯕ ꯉꯝꯗ꯭ꯔꯦꯍꯦ ꯑꯗꯨꯝ ꯍꯥꯏꯌꯦꯅꯦ
ꯎꯝ ꯑꯁ ꯅꯨꯡꯉꯥꯏꯔꯔꯣꯏꯗ ꯑꯗꯨꯗꯤ
ꯑꯦ ꯀꯥꯏꯗꯦ ꯀꯥꯏꯗꯦ ꯀꯥꯏꯗꯦ ꯑꯗꯨꯝ ꯍꯥꯏꯔꯛꯑꯣ
ꯈꯪꯂꯣ
ꯑꯣ ꯑꯗꯨꯗꯤ ꯌꯥꯝ ꯥꯛꯑꯦꯅꯦ
ꯌꯥꯝ ꯂꯥꯛꯄ꯭ꯔꯣ
ꯍꯣꯏ
ꯀꯃꯥꯏꯅ
ꯑꯁ ꯌꯥꯝ ꯂꯥꯛꯏꯅꯦ ꯑꯗꯨꯕꯨꯗꯤ ꯅꯣꯏꯗꯤ ꯁꯤ ꯑꯣ ꯁꯤꯗꯤ ꯀꯩꯗꯧꯔꯤꯅꯣ ꯂꯥꯏꯔꯤꯛ ꯇꯝꯕ꯭ꯔꯥ ꯀꯩꯗꯧꯔꯤꯅꯣ
ꯎ ꯑꯩ ꯒ꯭ꯔꯦꯖꯨꯑꯦꯁꯟ ꯇꯝꯃꯤꯕꯅꯤ
ꯑꯣ ꯀꯔꯝꯕ ꯀꯣꯂꯦꯖꯇꯔꯣ
ꯁꯤꯒꯤ ꯀꯣꯅꯨꯡ ꯃꯃꯥꯡꯉꯗꯣ ꯈꯪꯕ꯭ꯔꯥ
ꯀꯣꯅꯨꯡ ꯃꯃꯥꯡ ꯍꯣꯏ ꯈꯪꯉꯦ ꯅꯨꯄꯤꯒꯤꯗꯣ ꯅꯨꯄꯤꯒꯤ ꯉꯥꯛꯇ ꯇꯝꯕꯗꯣ
ꯍꯣꯏ ꯅꯪ ꯉꯁꯤꯕꯨꯣ ꯌꯦꯡꯒꯗ꯭ꯔꯣ
ꯑꯩ ꯍꯣꯏ ꯍꯌꯦꯡꯒꯤ ꯑꯣ ꯍꯣꯔꯦꯟꯒꯤ ꯌꯦꯡꯒꯦ ꯍꯧꯖꯤꯛꯀꯤꯗꯤ ꯑꯁ ꯐꯖꯗꯕꯀꯣ
ꯀꯩꯗꯧꯔꯦ
ꯍꯧꯖꯤꯛꯀꯤꯗꯤ ꯌꯦꯡꯅꯤꯡꯗꯕ ꯅꯪ ꯅꯪꯗꯤ
ꯑꯩꯈꯣꯏꯗꯤ ꯃꯦꯁꯤꯈ꯭ꯔꯦꯅꯤꯅ ꯌꯦꯡꯗꯣꯏꯅꯤꯅꯦ
ꯎꯝ ꯍꯥꯏꯅꯦꯩ ꯍꯥꯏꯅꯦ ꯑꯩꯗꯤ ꯅꯪ ꯒ꯭ꯌꯥꯁ ꯇꯧꯔꯅꯤ
ꯅꯪꯗꯤ ꯔꯣꯅꯥꯜꯗꯣꯒꯤ ꯑꯣꯏꯔꯝꯕꯅꯤ
ꯅꯪ ꯈꯨꯄꯥꯛꯥꯛ ꯆꯥꯒꯅꯦꯅ ꯑꯗꯨꯃꯥꯏ ꯍꯥꯏꯒꯅꯣꯗ
ꯑꯗꯨꯗꯤ ꯅꯪ ꯀꯔꯤ ꯐꯦꯟ ꯑꯣꯏꯕ꯭ꯔꯥ
ꯅꯪꯅ ꯁꯞꯄꯣꯔꯠ ꯇꯧꯕ ꯃꯤꯗꯣ ꯑꯩꯁꯨ ꯁꯞꯄꯣꯔꯠ ꯇꯧꯕꯅꯤꯅꯦ
ꯑꯣ ꯃꯦꯁꯤ
ꯍꯅꯦ ꯑꯁ ꯀꯅꯥꯅ ꯂꯥꯡꯗꯧꯗ ꯁꯞꯄꯣꯔꯠ ꯇꯧꯒꯅꯤ
ꯑꯗꯣꯝꯃꯦ ꯁꯤꯒꯤ ꯃꯦꯁꯦ ꯄꯨꯡ ꯑꯍꯨꯝꯗ ꯂꯩ ꯍꯥꯏꯕ ꯅꯠꯇꯦ
ꯍꯣꯏ ꯑꯍꯨꯝ ꯃꯈꯥꯏ ꯂꯥꯎꯅ ꯌꯦꯡꯃꯤꯟꯅꯁꯦ
ꯑꯁ ꯌꯥꯏꯅꯦ ꯑꯗꯨꯁꯨ ꯌꯥꯕ ꯋꯥꯠꯂ
ꯃꯦꯁꯤ ꯀꯤ ꯄ꯭ꯂꯦ ꯌꯦ ꯑꯗꯨ ꯀꯩꯅꯣ ꯀꯔꯤ ꯍꯥꯏꯁꯤꯔꯥ ꯑꯃ ꯒꯅꯥꯒꯤ ꯋꯤꯖꯥꯔꯠ ꯍꯥꯏꯖꯦꯔꯥ ꯑꯃ ꯌꯥꯎꯕꯅꯦ ꯃꯥꯅ ꯄ꯭ꯔꯤꯗꯤꯛꯁꯟꯗꯤ ꯇꯧꯋꯦ ꯑꯔꯖꯦꯟꯇꯤꯅꯥꯗ ꯑꯥꯔꯖꯦꯟꯇꯤꯅꯥ ꯄꯔꯅꯤ ꯍꯥꯏꯕ ꯅꯥꯣꯏ ꯊꯥꯖꯕ꯭ꯔꯥ ꯑꯗꯣ ꯑꯗꯨꯒꯨꯝꯕ
ꯏꯐ ꯊꯖꯩꯗ ꯑꯔꯖꯦꯟꯦꯟꯇꯤꯅꯥ ꯑꯔꯖꯦꯟꯇꯤꯅꯥ ꯊ ꯑꯥꯔꯖꯦꯟꯇꯤꯅꯥ ꯉꯝꯃꯔꯣꯏ ꯍꯥꯏꯕ ꯃꯤꯗꯣ ꯑꯩ ꯀꯥꯎꯊꯀꯦ ꯃꯤꯁ
ꯎꯝ ꯉꯝꯒꯅꯤꯗ ꯀꯦꯞ ꯕꯔꯗꯦ ꯑꯗꯨꯕꯨ ꯌꯥꯝ ꯁꯣꯟꯕ ꯇꯤꯝꯅꯦ
ꯃꯥꯅꯦꯦ
ꯑꯍꯥꯟꯕꯅꯦ ꯃꯣꯏꯁꯦ ꯋꯥꯔꯜ ꯀꯞ ꯑ ꯑꯔꯖꯦꯟꯇꯤꯅꯥ ꯑꯔꯖꯦꯟꯇꯤꯅꯥ ꯑꯣꯄꯣꯅꯦꯟꯗ ꯍꯟꯕꯅꯦ ꯅꯪ ꯑꯁ ꯑꯔꯖꯦꯟꯇꯤꯅꯥ ꯖꯔꯁꯤ ꯌꯥꯎꯔꯝꯒꯅꯤ ꯅꯪꯉꯣꯟꯗ
ꯌꯥꯎꯗꯦꯗ
ꯑꯦ ꯀꯔꯤꯒꯤ ꯑꯥꯔꯖꯦꯟꯇꯤꯅꯥꯒꯤ ꯐꯦꯟꯁꯦ ꯃꯦꯁꯤ ꯐꯦꯟꯅꯤ ꯍꯥꯏꯔꯒ ꯑꯁꯦꯡꯕ ꯐꯦꯟꯁ ꯑꯣꯏꯔꯝꯔꯣꯏꯗ ꯑꯗꯨꯕꯨꯗꯤ
ꯎꯝ ꯂꯩ ꯑꯩꯈꯣꯏ ꯃꯦꯁꯤꯒꯤ ꯁꯣꯔꯠꯇꯨ ꯂꯩꯒꯗꯕ ꯄꯩꯁꯥꯅꯤꯅꯦ
ꯄꯩꯁꯥ ꯌꯥꯎꯗꯅ ꯌꯥꯗꯦꯅꯦ
ꯅꯠꯇꯁꯨ ꯊꯥꯏꯅꯒꯤ ꯑꯗꯨꯝ ꯂꯩꯕ ꯌꯥꯏꯗꯅ ꯍꯥꯏꯕꯗꯤ ꯋꯥ ꯋꯥ ꯀꯞꯗꯤ ꯋꯥꯔꯜ ꯀꯞꯇꯤ ꯀꯨꯏꯔꯕ ꯃꯇꯨꯡꯗ ꯑꯗꯨꯝ ꯂ ꯂ ꯂꯥꯛꯄꯅꯤꯗ
ꯇꯣ ꯋꯥꯔꯜ ꯀꯞꯗꯗꯤ ꯎꯝ ꯍꯥꯏꯔꯣ
ꯎꯝ ꯐꯨꯠꯕꯣꯜ ꯐꯦꯟ ꯅꯠꯇꯦꯕ ꯑꯁꯦꯡꯕꯗꯤ
ꯑꯥ
ꯑꯗꯣ ꯍꯟꯗꯛ ꯑ ꯗꯤꯁ ꯏꯌ꯭ꯔꯁꯤꯅ ꯑꯃꯨꯛ ꯔꯣꯅꯥꯜꯗꯣ ꯃꯦꯁꯤ ꯀꯩꯀꯥ ꯅꯥꯏꯃꯥꯔ ꯃꯣꯏꯒꯤꯁꯦ ꯑꯥ ꯂꯥꯁ ꯋꯥꯔꯜ ꯀꯞ ꯅꯤ ꯍꯥꯏꯌꯦꯗꯅ
ꯑ
ꯑꯗꯨꯗ ꯑꯩꯁꯦ ꯎꯝ ꯐꯦꯟꯁꯦ ꯑꯃꯈꯛ ꯃꯣꯏꯒꯤ ꯃꯔꯛꯇꯨꯗ ꯌꯥꯝꯅ ꯑꯩꯅ ꯌꯥꯝꯅ ꯄꯥꯝꯖꯕ ꯑꯃꯈꯛꯇꯪ ꯈꯜꯂꯒ ꯑꯩꯖꯦ ꯁꯞꯄꯣꯔ꯭ꯠ ꯇꯧꯕꯅꯦꯕ
ꯍꯣꯏ ꯑꯁ ꯑꯩ ꯃꯦꯁꯤꯒꯤ ꯖ꯭ꯔꯁꯤ ꯑꯃ ꯄꯤꯕꯤꯒꯦ ꯅꯪꯉꯣꯟꯗ
ꯅꯪꯒꯤ ꯀꯌꯥ ꯂꯩꯕ꯭ꯔꯣꯅꯦ
ꯄꯤꯒꯦꯀꯣ ꯑꯩꯗꯤ ꯑꯃꯨꯛ ꯑꯃꯨꯛ ꯂꯩꯕ ꯌꯥꯏ
ꯑꯁ ꯑꯗꯨꯗꯤ ꯍꯌꯦꯡ ꯄꯤꯔꯣꯅꯦ
ꯍꯣꯏ ꯍꯌꯦꯡ ꯄꯤꯒꯦ ꯅꯪꯒꯤ ꯔꯦꯟ ꯂꯩꯕ꯭ꯔꯥ ꯌꯨꯝꯗ ꯌꯨꯝꯗ ꯂꯩꯕ꯭ꯔꯥ
ꯑꯩꯗꯤ ꯇꯝꯄꯥꯛꯇ ꯂꯩ
ꯇꯝꯄꯥꯛ ꯑꯗꯨꯅꯦ ꯔꯦꯟꯗꯔꯣ
ꯍꯣꯏꯅꯦ
ꯀꯩ ꯂꯩꯀꯥꯏꯗ
ꯎꯝ ꯎꯝ ꯌꯣꯡ ꯌꯣꯡ ꯂꯩꯕꯝ
ꯌꯣꯡ ꯂꯩꯩꯕꯝ
ꯎꯝ
ꯑ ꯆꯠ ꯆꯠ ꯆꯠ ꯆꯥ ꯌꯣꯡ
ꯍꯦ ꯍꯦ ꯍꯦꯡ ꯍꯦꯡ ꯍꯦꯡ ꯍꯦꯡ ꯍꯦꯡ
ꯑꯁ ꯂꯥꯞꯄꯦꯍꯦ ꯑꯩꯈꯣꯏꯒ ꯀꯩꯗꯤ ꯁꯤ ꯆꯤꯡ ꯆꯤꯡ ꯃꯅꯥꯛꯇꯅꯦ ꯆꯤꯡ ꯃꯈꯥꯗꯅꯦ ꯆꯤꯡ ꯋꯥꯛꯀꯤꯡ ꯃꯤ ꯋꯥꯛꯀꯤꯡ ꯆꯠꯅꯕꯗꯨ ꯈꯪꯉꯤꯀꯣ ꯃꯊꯛ ꯏꯁꯇꯦꯞ ꯏꯁꯇꯦꯞꯕꯤꯌꯥ ꯏꯁꯇꯦꯞ ꯏꯁꯇꯦꯞ ꯌꯥꯎꯔꯒ ꯑꯗꯨ ꯃꯈꯥꯗꯅꯤ
ꯑꯣ
ꯅꯣꯏꯗꯤ ꯆꯤꯡ ꯆꯤꯡ ꯀꯥꯕ ꯂꯥꯛꯇ꯭ꯔꯣ
ꯑꯁ ꯑꯩ ꯆꯤꯡ ꯀꯥꯕ ꯀꯥꯕꯗꯤ ꯂꯥꯛꯅꯤꯡꯕꯅꯦꯍꯦ ꯑꯗꯨꯗꯣ ꯍꯥꯏꯗꯤ ꯎꯝ ꯋꯥꯛꯀꯤꯡ ꯆꯦꯟ ꯆꯦꯟꯕꯁꯨ ꯅꯨꯡꯉꯥꯏ ꯍꯥꯏꯅꯩꯌꯦꯕ ꯑꯗꯣ ꯑꯩꯗꯤ ꯏꯃꯥꯟꯅꯕꯤꯒꯤ ꯀꯔꯤꯁꯨ ꯌꯥꯎꯗꯦ ꯂꯥꯛꯀꯗꯕꯗꯣ
ꯑꯦ ꯑꯗꯨ ꯅꯣꯡꯃ ꯆꯠꯄ ꯌꯥꯏꯅꯦ ꯑꯗꯨꯗꯤ
ꯀꯅꯥꯒ
ꯑꯩꯈꯣꯏ ꯑꯩꯈꯣꯏꯗꯤ ꯑꯗꯨꯝ ꯋꯥꯛꯀꯤꯡ ꯆꯠꯄꯅꯦ ꯑ ꯈꯨꯃꯟ ꯂꯝꯄꯥꯛꯇꯤ ꯑꯗꯨꯝ ꯆꯪꯕ꯭ꯔꯥ ꯅꯪ
ꯆꯡꯗꯦꯗ ꯀꯨꯃꯟ ꯂꯝꯄꯥꯛ
ꯑꯣ ꯅꯣꯏ ꯈꯔ ꯅꯛꯄ ꯃꯥꯜꯂꯦꯗ
ꯍꯣꯏ ꯍꯣꯏ ꯑꯗꯣ ꯑꯩ ꯆꯠꯄꯗꯤ ꯍꯩꯇ꯭ꯔꯦ
ꯑꯦ ꯏꯝꯐꯥꯜ ꯀꯌꯥꯝ ꯀꯨꯏꯔꯦ ꯂꯩꯕꯅꯪ
ꯀꯨꯏꯗꯔꯤꯗ
ꯑꯣ ꯑꯗꯨ
ꯀ ꯀꯣꯅ ꯀꯣꯟ ꯀꯅꯔ ꯇꯗꯖꯦꯒ ꯀꯨ ꯀꯥꯏꯅ ꯍꯥꯏꯥꯏꯔꯀꯣ
ꯑꯗꯣ ꯈꯨꯃꯟ ꯂꯝꯄꯥꯛꯗꯤ ꯑꯗꯣ ꯋꯥꯛꯀꯤꯡ ꯆꯦꯟꯕ ꯅꯨꯡꯉꯥꯏꯕꯅꯦ ꯆꯤꯡ ꯅꯪ ꯑꯃ ꯐꯥꯎ ꯀꯥꯗ꯭ꯔꯤꯕꯣ ꯆꯩꯔꯥꯎ ꯆꯦꯡ
ꯑꯗꯨꯗꯤ ꯀꯥꯔꯦ ꯍꯦꯟ ꯋꯥꯟꯁ ꯋꯥꯟꯁ
ꯑꯁ ꯀꯨꯏꯔꯕ ꯃꯥꯜꯂꯦ ꯅꯪꯅ ꯀꯥꯔꯤꯗꯣ ꯍꯟꯗ ꯍꯟꯗꯛꯁꯦ ꯍꯧꯖꯤꯛ ꯍꯧꯖꯤꯛ ꯃꯇꯝꯁꯦ ꯆꯤꯡ ꯐꯖꯕ ꯃꯇꯝꯅꯦ ꯍꯥꯏꯕꯗꯤ ꯑꯣ ꯀꯔꯤ ꯍꯥꯏꯁꯤꯔꯥ ꯑꯁ ꯂꯤꯞꯗꯣ
ꯎꯝ